ꯍꯜꯂꯣ ꯑꯗꯨꯅꯦ ꯏꯌꯥꯝꯕ ꯋꯥꯔꯤ ꯁꯥꯔꯒ ꯂꯩꯕꯖ ꯑꯗꯨꯒꯤꯅꯦ꯫ ꯃꯥ ꯃꯣꯏꯒꯤ ꯁꯥꯔꯇꯤꯐꯤꯀꯦꯠ ꯀꯩꯀꯥ ꯀꯩꯅꯣ ꯊꯥꯔꯛꯅꯤꯉꯥꯏ ꯂꯩꯕ꯫ ꯑꯗꯨꯒꯤ ꯆꯥꯔꯕ꯭ꯔꯣ꯫
ꯆꯥꯔꯦ꯫
ꯀꯩ ꯢꯟꯖꯥꯡ ꯆꯥꯔꯒꯦ꯫
ꯑꯍꯥꯎꯕ ꯆꯥꯏ ꯑꯩꯈꯣꯏꯗꯤ꯫
ꯐꯩꯅꯦ ꯅꯣꯏꯗꯤ ꯌꯦꯟꯖꯥꯡ ꯑꯍꯥꯎꯕ ꯆꯥꯅꯤꯡꯉꯥꯏ ꯂꯩꯕꯒꯤ꯫ ꯑꯩꯈꯣꯏꯗꯤ ꯃꯅꯥ ꯃꯁꯤꯡ ꯉꯥꯛꯇꯅꯦ ꯆꯥꯔꯤ
ꯑꯗꯨꯅ ꯐꯔꯕꯅꯤ꯫
ꯍꯩ ꯍꯥ ꯋꯥꯏꯗ꯫
ꯅꯪ ꯁꯤꯒꯤ ꯀꯣꯜ ꯇꯧꯔꯛꯑꯣ ꯍꯥꯏꯔꯒ ꯁꯨꯡꯇꯧ ꯇꯧꯔꯛꯇꯦ꯫
ꯑꯣ ꯍꯣ ꯍꯣ ꯊꯕꯛꯁꯨ ꯑꯁ ꯀꯩꯅꯣ ꯄꯦꯟꯁꯟ ꯀꯩꯅꯣ ꯄꯦꯟꯁꯟ ꯆꯠꯇꯧꯔꯦ꯫
ꯄꯦꯟꯁꯟ ꯆꯠꯇꯧꯔꯦ ꯑꯗꯨ ꯁꯤ ꯂꯣꯢ ꯁꯤ ꯄꯦꯟꯁꯟ ꯆꯠꯂꯒ ꯊꯕꯛ ꯀꯩ ꯑꯅꯧꯕ ꯑꯃꯨꯛ ꯊꯤꯗꯣꯏꯅꯣ ꯏꯕꯥꯅꯤꯁꯦ꯫
ꯈꯪꯗ꯭ꯔꯦ ꯀꯩꯗꯧꯔꯨꯅꯤ꯫
ꯅꯪꯒꯤ ꯇꯣꯂꯣꯞꯇꯨꯗꯤ ꯌꯥꯃꯦ꯫ ꯅꯪꯒꯤꯗꯨꯗꯗꯤ ꯂꯥ ꯑꯅꯤ ꯑꯍꯨꯝ ꯁꯨꯒꯩ ꯇꯧꯔꯦ ꯅꯠꯇ꯭ꯔꯥ꯫
ꯎꯝ ꯇꯧꯔꯦ ꯑꯗꯣ ꯎꯝ ꯀꯛ ꯀꯛ ꯀꯛꯈ꯭ꯔꯅꯤꯗꯅ ꯑꯃꯨꯛ꯫
ꯍꯥꯏꯗꯤ
ꯄꯨꯂꯞ ꯀꯛꯈ꯭ꯔꯅꯤꯗꯅ ꯃꯊꯪ ꯊꯥ ꯎꯝ ꯂꯥꯛꯑꯗꯤ꯫
ꯍꯣꯏ ꯍꯣꯏ꯫
ꯑꯗꯣ ꯌꯥꯝ ꯇꯜꯂꯤꯅꯦ ꯑꯩꯁꯦ꯫
ꯎꯝ꯫ ꯂꯩꯀꯥꯏꯒꯤ ꯑꯉꯥꯡꯁꯤꯡꯅꯀꯣ ꯀꯥꯞꯄꯅ ꯀꯥꯞꯄꯅ ꯂꯣꯏꯔꯦ꯫ ꯒꯌꯥꯟ ꯇꯥꯕꯖꯥꯠ ꯅꯠꯇꯦ꯫
ꯑꯁ ꯒ꯭ꯌꯥꯟ ꯇꯥꯗ꯭ꯔꯦꯗ ꯑꯩꯁꯨ
ꯎꯝ
ꯀꯔꯤ ꯇꯧꯔꯗꯤ ꯐꯥꯗꯣꯏꯅꯣꯒꯤ꯫ ꯑꯩꯈꯣꯏꯁꯨ ꯊꯕꯛ ꯁꯨꯕꯒꯤꯀꯣ ꯌꯥꯝꯅ ꯑꯍ ꯑꯁ ꯂꯩꯐꯝ ꯈꯪꯗꯦꯕ ꯁꯥꯕꯗ ꯁꯥꯕꯁꯤꯒ ꯉꯁꯤꯗꯤ ꯈꯔ ꯎꯝ ꯅꯣꯡ ꯃꯃꯤ ꯃꯃꯤ ꯇꯧꯕꯒꯤ ꯎ ꯐꯌꯦꯕ ꯑ ꯑꯩ ꯈꯔ ꯉꯁꯤꯗꯤ ꯉꯟꯅ ꯍꯧꯒꯠꯄꯒꯤ ꯑꯃꯨꯛ ꯇꯨꯝꯅꯤꯡꯉꯦ ꯑꯩꯗꯤ ꯉꯟꯅ ꯍꯧꯒꯠꯄꯕꯨ ꯄꯨꯡ ꯇꯔꯦꯠꯇꯅꯦꯗ
ꯑꯩꯗꯣ ꯇꯨꯝꯕꯗꯣ ꯄꯨꯡ ꯑꯅꯤꯗ ꯇꯨꯝꯕꯒꯤꯀꯣ
ꯑꯣ ꯑꯩꯗꯤ ꯀꯩꯅꯣ ꯇꯔꯥꯃꯊꯣꯏ ꯕꯥꯔꯣ ꯇꯥꯔꯝꯗꯥꯏꯗ ꯇꯨꯝꯃꯦ ꯑꯗꯨꯒ ꯑꯩꯁꯨ ꯇꯔꯦꯠꯇ ꯑꯃꯨꯛ ꯍꯧꯒꯠꯂꯦ
ꯕꯤꯗꯤꯑꯣꯗꯣ ꯗꯥꯎꯟꯂꯣꯗ ꯇꯧꯔꯒꯀꯣ ꯑꯩꯅ ꯂꯩꯕꯅꯦꯕ ꯗꯥꯎꯟꯂꯣꯗ ꯇꯧꯕꯗ ꯉꯔꯥꯡ ꯅꯨꯡꯗꯥꯡ ꯉꯔꯥꯡ ꯒꯤ ꯅꯦꯠꯄꯦꯛꯇꯒꯤ ꯗꯥꯎꯟꯂꯣꯗ ꯇꯧꯕꯅꯦꯕ ꯑꯗꯣ ꯌꯥꯗꯕꯒꯤ ꯑꯗꯣ ꯅꯦꯠ ꯇ ꯂꯣꯏꯈ꯭ꯔꯦꯕ ꯍꯟꯗ꯭ꯔꯦꯗ ꯑꯦꯂꯥꯔꯠ ꯂꯥꯛꯈ꯭ꯔꯦꯕ ꯑꯗꯨꯒꯤ ꯑꯃꯗꯣ ꯑꯃꯗꯣ ꯇꯨ ꯖꯤ ꯕꯤ ꯍꯦꯜꯂꯦꯕ ꯑꯗꯨ ꯍꯦꯟꯕꯗꯣ ꯑꯩꯅ ꯑꯃꯨꯛ ꯇꯧꯕꯗ ꯑꯩꯅ ꯑꯗꯨꯝ ꯄꯣꯁ ꯊꯝ ꯗꯕꯤꯗ ꯑꯗꯨꯝ ꯗꯥꯎꯟꯂꯣꯗ ꯇꯧꯍꯧꯕꯗꯣ ꯄꯨꯡ ꯕꯔꯣ ꯍꯦꯜꯂꯀꯥꯟꯗ ꯃꯊꯟꯇ ꯇꯧꯔꯕ ꯃꯥꯜꯂꯦꯗꯅ ꯑꯗꯨꯗ ꯑꯩꯒꯤ ꯑꯩ ꯑꯌꯨꯛ ꯍꯧꯒꯠꯕꯗꯣ ꯍꯟꯗ꯭ꯔꯦꯠ ꯂꯥ ꯂꯥꯛ ꯑꯃ ꯋꯥꯅꯦ
ꯎꯝ
ꯍꯧꯖꯤꯛ ꯌꯦꯡꯅꯕ ꯂꯩꯇ꯭ꯔꯦ ꯍꯣꯠꯁꯄꯣꯠ ꯊꯥꯔꯒ ꯇꯧꯔꯤꯅꯦ ꯑꯩꯁꯦ ꯑꯗꯨꯁꯨ ꯚꯤꯗꯤꯑꯣꯁꯨ ꯂꯣꯏꯅ ꯗ꯭ꯔꯃꯥꯁꯨ ꯂꯣꯏꯅ ꯍꯥꯟꯅ ꯌꯦꯡ ꯌꯦꯡꯉꯝꯕ ꯗ꯭ꯔꯃꯥꯁꯤꯡꯅꯦꯕ ꯐꯤꯂꯤꯄꯤꯟꯁꯒꯤꯒ ꯀꯩ ꯀꯩ ꯀ ꯅꯗꯨꯅꯦꯕ
ꯊꯕꯛ ꯆꯠꯂꯣꯏꯗ꯭ꯔꯥ ꯉꯁꯤꯗꯤ ꯑꯗꯨꯝ ꯂꯩꯒꯗ꯭ꯔꯥ ꯌꯨꯝ
ꯉꯁꯤꯗꯤ ꯆꯠꯊꯣꯛꯑꯔꯣꯏꯗ ꯀ꯭ꯂꯥꯁꯁꯨ ꯑꯗꯨꯝ ꯂꯣꯏꯔꯕꯅꯤꯅꯀꯣ ꯀꯌꯥꯝ ꯆꯠꯊꯣꯛꯅꯤꯡꯒꯦꯕ ꯑꯉꯥꯡꯁꯤꯡꯁꯨ ꯑꯁ ꯐꯖꯅ ꯂꯥꯛꯇꯦꯕ ꯍꯟꯗꯛꯁꯦ
ꯍꯣꯏ
ꯑꯗꯨꯅ ꯑꯩꯁꯨ ꯂꯣꯏꯁꯨ ꯂꯣꯏꯁꯤꯜꯂꯛꯄꯅꯤꯅ ꯑꯁ ꯑꯗꯨꯝ ꯂꯥꯁ ꯀ꯭ꯂꯥꯁ ꯑꯃꯈꯛꯇ ꯂꯧꯔꯗꯤ ꯌꯥꯔꯦꯕ
ꯎꯝ
ꯑꯦꯛꯖꯥꯝ ꯅꯛꯁꯂ ꯀꯥꯟꯗ ꯑꯃꯨꯛ ꯂꯧꯔꯒ ꯂꯣꯏꯈ꯭ꯔꯒꯦ ꯇꯧꯔꯤꯅꯤ ꯅꯪꯗꯤ ꯆꯠꯊꯣꯛꯑꯔꯣꯏꯗ꯭ꯔꯣ
ꯆꯠꯊꯣꯛꯑꯣꯏ ꯌꯨꯝ ꯑꯗꯨꯨꯝ ꯂꯩꯒꯅꯤ ꯆꯠꯊꯣꯛꯅꯤꯡꯉꯥꯏ ꯂꯩꯇ꯭ꯔꯦ ꯍꯣꯏ ꯈꯔꯗꯤ ꯆꯠꯀꯅꯤ ꯆꯠꯊꯣꯛꯀꯅꯤ ꯆꯠꯀꯅꯤ ꯍꯥꯏꯕꯅꯤ ꯑꯩꯗꯤ ꯆꯠꯂꯔꯣꯏꯒꯦ ꯆꯠꯂꯗꯤ ꯌꯨꯝꯗ ꯀꯩꯅꯣ ꯇꯧꯅꯤꯡꯉꯥꯏ ꯂꯩꯇꯦꯕ ꯃꯤ ꯂꯩꯇ꯭ꯔꯗꯤ ꯌꯥꯗꯦꯕ
ꯑꯣ ꯅꯣꯏ ꯉꯁꯤꯗꯤ ꯊꯕꯛ ꯇꯧꯗ꯭ꯔꯦ
ꯇꯧꯋꯦ ꯇꯧꯋꯦ ꯇꯧꯔꯦ ꯁꯨꯔꯦ ꯑꯗꯨꯒꯤꯅꯦ ꯆꯠꯊꯣꯛꯄ ꯌꯥꯗ꯭ꯔꯤꯁꯦ
ꯑꯣ ꯀ ꯀꯩꯅꯣ ꯃꯈꯣꯟ ꯀꯩꯀꯥ ꯁꯨꯝꯇꯥ ꯇꯥꯗꯕꯗꯨꯒꯤꯅꯦꯗ
ꯍꯣꯏ ꯃꯈꯣꯟ ꯊꯣꯛꯅꯕꯗꯤ ꯍꯥꯏꯗꯤ ꯃꯈꯣꯟ ꯊꯣꯛꯅꯕ ꯄꯣꯠ ꯆꯩ ꯁꯤꯖꯤꯟꯅꯗꯕ ꯉꯁꯤ ꯐꯔ ꯉꯁꯥꯏꯕꯨꯗꯤ ꯇꯧꯔꯝꯃꯦ
ꯎꯝ ꯑꯩꯈꯣꯏꯁꯨꯅꯦ ꯉꯁꯥꯏ ꯇꯧꯔꯝꯃꯦ ꯑꯗꯣ ꯍꯧꯖꯤꯛꯇꯤ ꯇꯣꯛꯈ꯭ꯔꯦ ꯑꯁ ꯅꯨꯡꯇꯤꯒꯤ ꯇꯧꯕꯅꯤꯅꯀꯣ ꯍꯍꯦꯛ ꯀꯣꯛꯁꯤꯗꯤ ꯁꯥꯕꯁꯤꯒ
ꯎꯝ
ꯃꯩ ꯑꯃꯨꯛ ꯂꯥꯛꯇ꯭ꯔꯦ ꯑ ꯁꯥꯎꯅꯤꯡꯕꯁꯤꯗꯤ
ꯎꯝ
ꯒꯦꯟ ꯇꯥꯅꯗꯦꯕ
ꯅꯣꯏ ꯌꯦꯟ ꯃꯔꯤꯟꯒ ꯃꯈꯟꯀꯂꯦꯖꯔ ꯉꯧꯔꯒ ꯆꯥꯕꯗꯣ ꯆꯥꯅꯤꯡꯉꯦꯌꯣ
ꯑꯁ ꯑꯩꯁꯨ ꯆꯥꯅꯤꯡꯉꯦ ꯑꯩꯗꯤ ꯑ ꯃꯐꯩꯁꯨ ꯆꯥꯅꯤꯡꯉꯦ
ꯎꯝ ꯑꯩꯗꯤ ꯃꯈꯣꯡꯒꯨꯝ ꯕ ꯑꯗꯨꯒ ꯑꯁ ꯀꯩꯅꯣ ꯃꯔꯤꯟꯒꯨꯝꯕ ꯀꯩꯀꯩ ꯑꯗꯨꯝ ꯉꯧꯔꯒ ꯆꯥꯕꯗꯣ ꯑꯗꯨ ꯆꯥꯅꯤꯡꯉꯤ ꯑꯗꯨ ꯉꯧꯕ ꯑꯃ ꯂꯩꯔꯅꯤ ꯆꯝꯐꯨꯠ ꯑꯃꯒꯨꯝꯕ ꯑꯗꯨꯒ ꯅꯠꯇ꯭ꯔꯒ ꯏꯔꯣꯝꯕ ꯑꯃꯒꯨꯝꯕ ꯁꯣꯏꯕꯨꯝ ꯏꯔꯣꯝꯕ ꯇꯧꯔꯒ
ꯎꯝ ꯆꯅꯤꯡꯢ ꯑꯩꯁꯨ ꯅꯍꯥꯟ ꯎꯁꯣꯏ ꯆꯥꯕꯗꯨꯁꯨ ꯍꯥꯎꯌꯦ ꯑꯗꯣ ꯍꯥꯎꯔꯁꯨ ꯀꯩꯅꯣ ꯑꯨꯁꯣꯏꯗꯤ ꯍꯦꯛ ꯂꯧꯊꯣꯛꯄꯒ ꯍꯦꯛ ꯂꯧꯊꯣꯛꯄꯒ ꯆꯥꯕꯗꯨꯅ ꯍꯦꯟꯅ ꯍꯥꯎꯑꯦꯗꯅ ꯑꯗꯣ ꯅꯣꯡ ꯑ ꯅꯣꯡꯑꯃ ꯑꯃꯨꯛ ꯊꯝꯃꯗꯤ ꯑꯃꯨꯛ ꯊꯨꯝꯕꯗꯣ ꯈꯔ ꯋꯥꯠꯂꯦꯕ
ꯑꯣꯏꯕꯅꯤ
ꯑꯗꯨꯒꯤ
ꯑꯗꯨꯒ ꯑꯩꯈꯣꯏꯗꯗꯤ ꯀꯩꯅꯣ ꯃꯩ ꯂꯩꯇꯕꯒꯤ ꯄ꯭ꯔꯦꯁꯔ ꯀꯨꯀꯔꯗ ꯑꯣꯏꯅ ꯊꯣꯡꯕꯗꯣ ꯍꯣꯏ
ꯑꯗꯨ ꯌꯥꯗꯦ ꯍꯛ ꯀꯌꯥꯝ ꯍꯥꯎꯗꯦꯕ ꯑꯗꯨꯝ ꯍꯥꯎꯕꯕꯨꯗꯤ ꯍꯥꯎꯑꯦꯕ ꯌꯨꯝꯗ ꯂꯩꯔꯒ ꯆꯥꯕꯗꯨꯅ ꯍꯦꯟꯅ ꯄꯥꯁꯤꯥꯡ ꯉꯁꯤ ꯂꯧꯔꯦ ꯉꯁꯤ ꯆꯥꯔꯦ ꯍꯧꯖꯤꯛ ꯂꯧꯔꯦ ꯍꯧꯖꯤꯛ ꯆꯥꯔꯦ ꯁꯤꯅꯤ ꯉꯁꯤ ꯂꯧꯔꯦ ꯉꯁꯤ ꯆꯥꯔꯦ ꯐꯥꯎ ꯅꯠꯇꯦ ꯍꯧꯖꯤꯛ ꯂꯧꯔꯦ ꯍꯧꯖꯤꯛ ꯆꯥꯔꯦ
ꯎꯝ ꯅꯣꯏ ꯍꯥꯏꯔꯒ ꯅ ꯅꯣꯏ ꯈꯨꯟꯗꯗꯤ ꯅꯣꯏ ꯑꯦꯁ ꯌꯨꯝꯒꯩꯅꯣ ꯃꯅꯥꯛꯇ ꯎꯁꯣꯏ ꯌꯥꯝ ꯄꯥꯜꯂꯦꯀꯣ
ꯍꯣꯏ ꯌꯨꯝ ꯃꯅꯥꯛꯇ ꯂꯩꯕꯅꯤꯅꯀꯣ ꯑꯗꯨꯝ ꯎꯁꯣꯏ ꯀꯩꯀꯥꯗꯨꯁꯨ ꯃꯈꯟꯗꯣ ꯑꯅꯤ ꯑꯍꯨꯝ ꯂꯩꯌꯦꯕ ꯑꯗꯨꯝ ꯃꯈꯜ ꯀꯩ ꯑꯅꯤ ꯑꯍꯨꯝ ꯑꯗꯨꯝ ꯂꯩ ꯑꯗꯣꯑꯣꯁꯣꯏ ꯃꯄꯥꯟꯁꯦ ꯑꯣꯁꯣꯏ ꯄꯥꯝꯕꯤꯁꯦ ꯍꯧꯕꯁꯦ ꯀꯥꯡꯗꯤ ꯌꯥꯝꯃꯦꯕ ꯑꯗꯣ ꯌꯨꯝꯗ ꯁꯤ ꯆꯪꯗꯦ ꯑꯗꯨꯝ ꯂꯝꯕꯤ ꯆꯠꯂꯀꯥꯟꯗ ꯀꯥꯡꯗꯣ ꯑꯗꯨꯝ ꯎꯝ ꯑ ꯑꯩꯈꯣꯏꯕꯨ ꯑꯗꯨꯝ ꯇꯥꯟꯅꯔꯛꯄꯗꯣ ꯇꯥꯟꯅꯔꯛꯄꯗꯣ ꯌꯨꯝꯐꯥꯎ ꯇꯥꯟꯅꯔꯛꯑꯦꯕ ꯑꯗꯣ ꯑꯗꯨꯝ ꯈꯔ ꯂꯩꯔꯗꯤ ꯑꯃꯨꯛ ꯃꯥꯡꯈꯤꯅꯤ ꯑꯗꯣ ꯎꯁꯣꯏ ꯄꯥꯝꯕꯤ ꯃꯅꯥꯗꯗꯤ ꯑꯗꯨꯝ ꯌꯥꯝꯃꯦꯕ ꯁꯦ ꯈꯔ ꯆꯣꯠꯄꯅꯤꯅꯀꯣ ꯀꯣ ꯈꯔ ꯑꯗꯨꯝ ꯏꯪꯉꯦꯗꯅ ꯃꯐꯝꯗꯣ
ꯑꯗꯨꯅꯦ ꯍꯧꯖꯤꯛꯁꯨ ꯌꯥꯝ ꯍꯧꯔꯝꯃꯅꯤ
ꯍꯣꯏ ꯌꯥꯝ ꯍꯧꯔꯝꯒꯅꯤ ꯍꯟꯗꯛꯇꯤ ꯑꯩꯅ ꯑꯩꯈꯣꯏ ꯕꯕꯥꯕꯨ ꯄꯤꯔꯛꯑꯣ ꯍꯥꯏꯕ ꯀꯥꯟꯗ ꯑꯁ ꯅꯣꯏ ꯄꯤꯔꯛꯄ ꯁꯨꯔꯨꯛꯄꯨꯗꯤ ꯂꯩꯔꯒ ꯆꯥꯕꯗꯨꯅ ꯑ ꯀꯣꯝꯃꯣꯏꯗ꯭ꯔꯣ ꯍꯥꯏꯕ ꯍꯥꯏꯕꯗꯤ ꯄꯩꯁꯥ ꯑꯃꯨꯛ ꯂꯧꯕ ꯊꯣꯛꯂꯛꯄꯗ ꯄꯩꯁꯥ ꯑꯃꯨꯛ ꯆꯠꯀꯅꯤꯗꯅ ꯑꯗꯨꯒꯤ ꯂꯩꯕꯗꯨꯅ ꯍꯦꯟꯅ ꯐꯔꯣꯏꯗ꯭ꯔꯣ ꯍꯥꯏꯕ
ꯑꯁ ꯌꯣꯟꯕ ꯃꯐꯝ ꯂꯩꯇꯦꯗ ꯑꯃꯨꯛ ꯄꯨꯔꯛꯑꯒ ꯌꯣꯟꯕꯤꯌꯨ ꯍꯥꯏꯔꯗꯤ ꯍꯥꯏꯔꯦꯗꯅ ꯃꯣꯏꯅ ꯑꯃꯨꯛ ꯍꯥꯏꯔꯛꯀꯅꯤ ꯑꯁ
ꯌꯣꯟ ꯑꯁ ꯃꯃꯜ ꯎꯝ ꯑꯁ ꯍꯟꯗꯛ ꯇꯤ ꯃꯃꯟꯗꯣ ꯑ ꯇꯥꯡꯉꯦ ꯅꯠꯇꯕ ꯍꯣꯡꯉꯦ ꯍꯥꯏ ꯍꯥꯏꯔꯛꯀꯅꯤ ꯑꯗꯨꯝ ꯍꯥꯏꯌꯦꯕ ꯃꯣꯏꯁꯦ ꯑ ꯃꯣꯏ ꯌꯣꯜꯂꯀꯥꯟꯗꯗꯤ ꯌꯥꯝ ꯌꯥꯝ ꯎꯝ ꯌꯣꯟꯕꯅꯦꯕ
ꯎꯝ
ꯀꯩꯀꯥꯗꯣ ꯅꯍꯥꯟꯗꯣ ꯄꯨꯔꯛꯄꯗꯣ ꯑꯁ ꯇꯥꯡ ꯑ ꯃꯃꯟ ꯍꯣꯡꯉꯦ ꯍꯟꯗꯛꯁꯦ ꯍꯥꯏꯕ ꯍꯥꯏꯕ
ꯎꯝ
ꯑꯗꯨꯒꯤ ꯌꯥꯗꯕ ꯑꯩꯅ ꯈꯔ ꯌꯥꯝꯅ ꯌꯣꯟꯕ ꯌꯣꯟꯕ ꯐꯪꯒꯗ꯭ꯔꯥ ꯈꯜꯂꯒ
ꯎꯝ
ꯃꯦꯟ ꯇꯥꯗꯦ
ꯆꯥꯛ ꯂꯥꯝꯃꯦ ꯑꯩꯁꯨ ꯆꯥꯔꯅꯤ ꯁꯤ ꯀꯩꯅꯣ ꯇꯧꯔꯒ ꯑꯩꯈꯣꯏ ꯈꯛ ꯈꯪꯗꯦ ꯑꯩ ꯆꯥꯛ ꯊꯣꯡꯗꯦ ꯑꯦꯟꯖꯥꯡ ꯊꯣꯡꯗꯦ ꯉꯁꯤ ꯆꯥꯛ ꯈꯛꯇꯪ ꯊꯣꯡꯉꯒ ꯀꯩꯅꯣ ꯂꯐꯨ ꯊꯣꯡꯔꯝꯒꯅꯤ ꯂꯐꯨꯒ ꯁꯥꯀꯪ ꯈꯔ ꯍꯥꯞꯄꯒ ꯊꯣꯉꯝꯒꯗ꯭ꯔꯥ ꯈꯪꯗꯦ ꯋꯥꯛꯀꯤꯡ ꯊꯣꯛ ꯍꯥ ꯍꯣꯏ ꯁꯥꯀꯪ ꯁꯥ ꯑꯀꯪꯕ
ꯁꯥ ꯑꯌꯥꯏꯕ ꯍꯥꯏꯌꯣ
ꯅꯠꯇꯦ ꯑꯌꯥꯏꯕ ꯈꯪꯅꯩ ꯑꯀꯪꯕ ꯑꯗꯨꯝ ꯍꯥꯏꯔꯦ
ꯕꯤꯕ ꯌꯩꯕꯤꯕ ꯌꯥꯏꯕ ꯈꯪꯗꯦꯗ ꯑꯩꯁꯨꯨ ꯌꯥꯏꯕꯗꯤ ꯍꯥꯏꯌꯦ ꯃꯩꯗ ꯌꯥꯏꯕꯗꯣ ꯀꯪꯍꯟꯕꯗꯣ ꯑꯗꯨꯝ ꯍꯥꯏꯌꯦꯗꯀꯣ
ꯎꯝ ꯉꯥꯗꯅ ꯌꯥꯏꯕ ꯁꯥꯗꯅ ꯀꯪꯍꯟꯕ
ꯁꯥꯁꯨ ꯑꯌꯥꯏ ꯌꯥꯏꯕ ꯍꯥꯏꯌꯦ ꯃꯣꯏꯗꯣ ꯀꯩꯅꯣ ꯑꯣꯛꯁꯥ ꯀꯩꯀꯥꯗꯣ ꯈꯪꯗꯦ ꯑꯩꯁꯨ
ꯍꯥꯏꯅꯤꯡꯕ ꯍꯥꯏꯖꯁꯅꯨ
ꯍꯣꯏ ꯆꯨꯝꯃꯗꯤ ꯂꯣꯏꯔꯦ ꯍꯥꯏꯌꯣ
ꯑꯩꯅ ꯂꯣꯟꯗꯥ ꯁꯦꯁ ꯑꯗꯨꯗ ꯍꯥꯏꯔꯒ ꯉꯥꯡꯉ ꯂꯣꯏꯔꯦ
ꯎꯝ ꯑꯗꯨꯅꯦ ꯑꯁ ꯑꯦꯖꯝꯁꯤꯅ ꯅꯛ ꯆꯥꯔꯦ ꯑꯩꯗꯤ ꯈ ꯉꯁꯥꯏꯅ ꯆꯥꯔꯦ ꯑꯩꯗꯤ ꯏꯅꯥꯎꯅꯨꯄꯤꯗꯤ ꯍꯧꯒꯠꯇ꯭ꯔꯤ ꯎꯝ ꯑꯩꯗꯣ ꯑꯗꯨꯝ ꯑꯁ ꯉꯁꯤ ꯄꯦꯔꯗ ꯂꯥꯛꯄꯀꯣ ꯑꯗꯨꯒꯤ ꯄꯦꯔꯗ ꯄꯥꯗꯨꯒꯤ ꯑꯩ ꯗꯣ ꯑꯌꯨꯛꯇꯣ ꯈꯔ ꯉꯟꯅ ꯍꯧꯒꯠꯂꯦꯕ ꯑꯗꯨꯒꯤ ꯐꯤ ꯀꯩꯀꯥꯗꯣ ꯁꯨꯏꯑꯦꯕ ꯑꯗꯨꯒꯤ ꯑꯁ ꯆꯥꯛꯁꯨ ꯑꯗꯨꯝ ꯊꯣꯡꯈ꯭ꯔꯒꯦꯗ ꯍꯥꯏꯔꯒ ꯊꯣꯡꯉꯦꯕ
ꯍꯧꯔꯅꯤ ꯑꯩꯁꯨ
ꯑꯩꯗꯤ ꯑꯟ ꯑꯁꯤ ꯊꯥꯒꯤ ꯑꯅꯤ ꯁꯨꯔꯦ ꯀꯩꯅꯣ ꯁꯤ ꯊꯥꯒꯤ ꯑꯅꯤ ꯁꯨꯔꯦ ꯑꯩꯁꯦ ꯌꯥꯝꯅ ꯑꯁꯨꯟ ꯌꯥꯝꯅ ꯃꯇꯝ ꯆꯥꯅ ꯂꯥꯛꯄꯗꯣ
ꯑꯁ ꯌꯥꯗ꯭ꯔꯦꯗ ꯅꯪꯒꯤꯁꯨ
ꯑꯥ ꯆꯥꯛ ꯆꯥꯔ ꯑꯗꯨꯗꯤ
ꯎꯝ ꯀꯩꯅꯣ ꯇꯧꯔꯕꯅꯦ ꯀꯩ ꯍꯤꯟꯖꯥꯡꯅꯣ
ꯀꯩꯅ‌ꯣꯅ‌ꯦ ꯂꯐꯨ
ꯂꯐꯨ
ꯎꯡ
ꯍꯣꯏ ꯍꯣꯏ ꯐꯔꯦ ꯐꯔꯦ ꯆꯥꯔꯣ ꯆꯥꯔꯣ ꯑꯗꯨꯗꯤ ꯍꯣꯔꯦꯟ ꯑꯃꯨꯛ ꯇꯧꯔꯛꯑꯣ ꯀ‌ꯣ